ꯍꯜꯂꯣ ꯇꯥꯕ꯭ꯔꯣ
ꯇꯥꯏ ꯇꯥꯏ
ꯆꯥꯛ ꯏꯁꯤꯡ ꯎꯅꯔꯕꯣ
ꯑꯁ ꯆꯥꯛ ꯏꯁꯤꯡꯒ ꯆꯥꯗ꯭ꯔꯤꯗꯥ
ꯑꯦ ꯊꯣꯡꯎꯗ꯭ꯔꯤꯕꯣ ꯍꯧꯖꯤꯛꯐꯧ
ꯍꯣꯡꯗꯤꯗ
ꯊꯦꯡꯉꯦꯗ ꯀꯔꯤꯒꯤꯅꯣ ꯌꯥꯝ ꯊ
ꯁꯤꯍꯥꯏ ꯁꯝꯗ ꯈꯤꯩꯅ ꯇꯧꯕ ꯈꯨꯟ ꯃꯥꯝꯇꯣꯝꯒꯤ ꯃꯃꯥꯟꯅꯕꯒꯤ ꯁꯥꯔꯗꯤꯕꯤꯒꯦꯠ ꯂꯧꯊꯣꯛꯄꯩꯅꯦꯅ ꯇꯧꯅꯕ ꯑꯗꯨꯒꯤ ꯃꯊꯥ ꯁꯥ ꯂꯩꯕ
ꯑꯣ ꯃꯁꯇ꯭ꯔꯒꯤꯔꯣ ꯀꯩꯅꯣ ꯒ꯭ꯔꯦꯖ꯭ꯋꯦꯁꯟꯒꯤꯔꯣ
ꯃꯥꯒꯤꯗꯣ ꯒ꯭ꯔꯦꯖ꯭ꯋꯦꯁꯟ ꯑꯣꯏꯔ ꯃꯥꯜꯂꯦ ꯕꯤ ꯑꯦ ꯁꯤ
ꯎꯝ ꯀꯔꯤ ꯀꯣꯂꯦꯖꯇ ꯇꯝꯃꯛꯀꯦ
ꯏꯝꯐꯥꯜ ꯀꯣꯂꯦꯖ ꯇꯝ ꯃꯥꯜꯂꯦ
ꯀꯣꯂꯦꯖꯇꯒꯤ ꯀꯩꯅꯣꯗꯤ ꯂꯧꯔꯨꯔꯕꯣ
ꯎꯝ ꯁꯤꯒꯅꯦꯆ꯭ꯔ ꯀꯩ ꯀꯥ ꯂꯣꯏ ꯂꯧꯔꯕꯅꯦ ꯑꯗꯣ ꯌꯥꯝꯅ ꯅꯨꯡꯉꯥꯏꯍꯜꯂꯤꯖꯤꯅ ꯗꯦꯠ ꯁꯦꯚꯦꯟꯗ ꯊꯥꯔꯛꯏꯌꯦ ꯃꯇꯝꯗꯣ
ꯎꯝ
ꯑꯗꯨꯒ ꯗꯦꯠ ꯁꯃꯦꯟ ꯅꯍꯥꯟ ꯆꯠꯂꯨꯀꯥꯟꯗ ꯄꯤꯌꯨ ꯌꯥꯗꯕ ꯂꯣꯏꯗ꯭ꯔꯤꯌꯦ
ꯎꯝ
ꯎꯝ ꯗꯦꯠ ꯁꯕꯦꯟꯗꯣ
ꯁꯥꯔꯗꯤꯕꯤꯒꯦꯠꯅ ꯁꯥꯔꯗꯤꯕꯤꯒꯦꯠꯅꯤ ꯋꯦꯗ꯭ꯔꯁꯤꯕꯨ ꯀꯝꯗꯧꯒꯦ
ꯎꯝ ꯋꯦꯗ꯭ꯔꯁꯦ ꯉꯥꯏꯅꯔꯤꯅꯦ ꯑꯩꯈꯣꯏꯁꯦ ꯆꯥꯛ ꯊꯦꯡꯅ ꯆꯥꯕꯩꯖꯨ ꯀꯥꯟꯅꯕ ꯑꯃ ꯂꯩꯌꯦ ꯑꯩꯈꯣꯏꯁꯦ
ꯀꯩ ꯉꯁꯤ ꯀꯩ ꯂꯩꯒꯦ ꯍꯥꯏꯖꯦ
ꯎꯝ ꯂꯩꯗ ꯊꯣꯡꯕ ꯁꯨꯝ ꯇꯟꯅꯔꯛꯄꯒꯤ ꯌꯦꯟ ꯌꯦꯟꯂ ꯀꯩꯅꯣꯝ ꯂꯩꯔꯒ ꯀꯥꯝꯃ ꯂꯣꯏꯁꯤꯟꯕꯤꯗꯣ
ꯑꯥ
ꯑꯗꯨ ꯇꯧꯔꯛꯀꯗ꯭ꯔꯅ ꯁꯨꯝ ꯉꯥꯏꯅꯕ ꯃꯌꯥꯝꯁꯦ ꯄꯩꯁꯥꯕꯨꯗꯤ ꯂꯩꯅꯗꯕ
ꯑꯣ ꯄꯩꯁꯥꯗꯤ ꯂꯩꯅꯗꯕ ꯑꯗꯣ ꯁꯨꯝ ꯆꯥꯛ ꯊꯦꯡꯅꯔꯛꯄꯅꯤꯅ ꯁꯝꯖꯜꯂꯛꯄ ꯑꯣꯏꯅ ꯌꯦꯟ ꯅꯨꯡ ꯀꯥꯝꯃꯒ ꯑꯗꯨꯝ ꯂꯣꯏꯁꯤꯜꯂꯛꯄꯗꯣ ꯎꯝ
ꯊꯤꯕꯅꯤ ꯂꯧꯅꯔꯛꯄꯅꯤ ꯈꯪꯗꯦ ꯇꯧꯔꯒ ꯥꯑꯃꯥꯏꯅ ꯀꯥꯝꯅ ꯍꯣꯠꯅꯅ ꯍꯣꯠꯅ ꯍꯣꯠꯅꯩꯕ ꯑꯗꯨꯝ ꯑꯗꯨꯒꯤ ꯉꯥꯏꯅꯔꯤ ꯃꯌꯥꯝꯁꯦ ꯊꯣꯡꯗꯒꯩ
ꯎꯝ
ꯑꯃꯖꯨ ꯋꯥꯔꯃꯥꯜ ꯂꯥꯏꯕꯦꯔꯤ ꯆꯠꯈ꯭ꯔꯦ ꯇꯟ ꯇꯜꯂꯕ ꯀꯩꯅꯣ
ꯑꯗꯣ ꯑꯁ ꯑꯣꯛꯁꯥ ꯃꯇꯨꯝ ꯃꯇꯨꯝꯗꯣ
ꯎꯝ
ꯑꯗꯨꯒ ꯑꯩꯈꯣꯏꯒꯤ ꯎꯇꯤ ꯑꯁꯡꯕ ꯂꯩꯗꯥꯏꯅꯦ
ꯎꯝ
ꯃꯗꯨꯗꯣꯒ ꯑꯣꯛꯁꯥꯁꯦ ꯊꯥꯗꯔꯦꯗꯅꯀꯣ ꯆꯦꯡ ꯈꯔꯒ ꯑꯗꯒꯤ ꯃꯅꯥ ꯃꯁꯤꯡ ꯑꯁꯪꯕꯖꯤꯡꯗꯣ ꯍꯥꯞꯄꯒ ꯁꯣꯗꯥꯏꯕꯥꯏꯒꯝ ꯈꯔ ꯊꯥꯛꯆꯜꯂꯒ ꯎꯁꯣꯏꯒꯇꯣ ꯍꯥꯥꯞꯄꯒ ꯀꯣ
ꯎꯝ
ꯎꯇꯤ ꯊꯣꯡꯕꯗ ꯆꯥꯅꯤꯡꯒ꯭ꯔꯦꯗ
ꯀꯦꯅꯣ ꯑꯣꯛ ꯎꯇꯤꯔꯥ ꯌꯥꯢꯖꯦ
ꯑꯥ ꯑꯣꯛ ꯎꯇꯤ
ꯎꯝ ꯑꯣꯛ ꯎꯇꯤꯗꯤ ꯑꯝꯕꯨ ꯆꯥꯗ꯭ꯔꯤꯍꯦ
ꯏꯁ ꯑꯣꯛ ꯎꯇꯤ ꯍꯥꯎꯔ ꯖꯥꯅꯤꯡꯉꯣ ꯅꯪ ꯈꯪꯗꯕꯩ ꯋꯥꯅꯤ
ꯑꯗꯨꯅ ꯑꯃꯨꯛ ꯀꯃꯥꯏ ꯊꯣꯡꯗꯣꯏꯅꯣꯕ
ꯎꯇꯤ ꯊꯣꯡꯕꯒꯤ ꯄ꯭ꯔꯣꯁꯦꯁꯇꯨꯗꯅꯦ
ꯎꯝ
ꯑꯣꯥꯛꯁꯥꯖꯦ ꯊꯥꯗꯕꯩ ꯋꯥꯅꯦꯕ ꯀꯣꯔꯐꯨ ꯑꯩꯈꯣꯏꯅ ꯎꯇꯤ ꯊꯣꯡꯕꯗꯣ ꯌꯨꯝꯗꯗꯤ ꯑꯗꯨꯝ ꯃꯤ ꯌꯥꯝꯗꯕꯅꯤꯅ ꯀꯣꯔꯐꯨ ꯃꯆꯥ ꯑꯃ ꯀꯩ ꯑꯃ ꯊꯣꯡꯉꯦꯕꯀꯣ
ꯎꯝ
ꯕꯥꯃꯣꯟꯒꯤ ꯊꯣꯡꯕꯗꯨꯗꯤ ꯑꯗꯨꯝ ꯃꯤ ꯌꯥꯝꯕꯅꯤꯅ ꯈꯪꯗ꯭ꯔꯦ ꯑꯩꯈꯣꯏꯒꯤ ꯌꯨꯝꯗ ꯊꯣꯡꯕꯒꯤ ꯏꯁ꯭ꯇꯥꯏꯜꯖꯦ ꯑꯩ ꯍꯥꯏꯔꯛꯀꯦ
ꯎꯝ ꯎꯝ
ꯍ ꯑ ꯎꯇꯤ ꯊꯣꯡꯕꯒꯤ ꯃꯅꯥ ꯃꯁꯤꯡ ꯑꯁꯪ ꯑꯃꯥꯟ ꯄꯥꯡꯈꯣꯂꯥ ꯀꯔꯤ ꯀꯔꯥ ꯂꯣꯏ ꯂꯩꯔꯦꯗꯅ ꯀꯣ ꯑꯗꯨꯒꯤ ꯃꯅꯥ ꯃꯁꯤꯡ ꯑꯍꯦꯟꯕ ꯃꯪꯒ꯭ꯔꯥ ꯃꯅꯥ ꯃꯇꯣꯟ ꯀꯩꯀꯥ ꯂꯣꯏꯅ ꯄꯩꯁꯜꯂ ꯊꯝꯃꯅꯤ ꯍꯦꯛꯆꯜꯂꯒ ꯆꯥꯝꯊꯣꯛꯄꯤꯔ ꯊꯝꯃꯅꯤ ꯑꯗꯒꯤ ꯃꯔꯣꯏ ꯅꯄꯥꯛꯄꯤ ꯅꯥꯀꯨꯞꯄꯤ ꯀꯩꯀꯥ ꯐꯖꯅ ꯁꯦꯝꯕꯤꯔꯅꯤ
ꯎꯝ
ꯑꯗꯨꯒ ꯑ ꯎꯇꯤ ꯊꯣꯡꯕꯗ ꯊꯥꯛ ꯆꯦꯡ ꯈꯔꯗꯤ ꯍꯥꯞꯅꯩꯗꯅ ꯌꯥꯝ ꯍꯥꯞꯇꯕꯤꯗ ꯎꯊꯤꯗꯗꯤ ꯍꯥꯞ ꯌꯥꯝꯃꯗꯤ ꯍꯥꯎꯇꯕꯅꯦꯕꯀꯣ ꯑꯗꯨꯅ ꯆꯦꯡ ꯃꯃꯤꯡꯒꯤ ꯈꯔ ꯊꯥꯗꯕꯤꯔꯕꯀꯣ ꯑꯗ ꯑꯍꯥꯟꯕꯗ ꯉꯁꯥꯏ ꯀꯐꯨꯁꯤꯗꯀꯣ ꯀꯩꯅꯣꯖꯦ ꯇꯧꯔꯅꯤ ꯑꯥ ꯂꯥ ꯃꯈꯥꯗ ꯊꯥꯅꯤ ꯀꯥꯥꯁꯜꯂꯛꯇꯅꯕ ꯀꯥꯥꯁꯜꯂꯖꯨ ꯈꯔ ꯐꯅꯕ ꯍꯥꯏꯇꯥꯔꯦ ꯃꯩ ꯀꯨꯏꯅ ꯁꯧꯍꯟ ꯅꯤꯅ ꯑꯗꯒꯤ ꯇꯧꯔꯒ ꯃꯈꯥ ꯋꯥꯏꯁꯤꯗ ꯑꯍꯥꯟꯕꯗ ꯆꯦꯡꯖꯦ ꯍꯩꯖꯟꯕꯤꯔꯅꯤ ꯂꯥ ꯃꯊꯛꯁꯤꯗꯀꯣ ꯃꯅꯨꯡꯗ ꯌꯥꯎꯕ ꯂꯥ ꯃꯊꯛꯁꯤꯗ ꯑꯗꯨꯒ ꯉꯁꯥꯏꯒꯤ ꯅꯪꯅ ꯎꯆꯤ ꯊꯣꯡꯕꯗ ꯑꯣꯛꯁꯥ ꯃꯌꯥꯝ ꯍꯥꯞꯄꯗꯤ ꯍꯥꯎꯔꯣꯏꯕꯀꯣ
ꯎꯝ
ꯑꯣꯛꯁꯥ ꯀꯦꯖꯤ ꯃꯈꯥꯏ ꯑꯃ ꯀꯔꯤ ꯑꯃ ꯂꯩꯔꯨꯔꯅꯤꯗꯅꯀꯣ ꯑꯗꯨꯒ ꯀꯩꯅꯣ ꯇꯧꯔꯒ ꯉꯁꯥꯏꯒꯤ ꯆꯦꯡꯗꯨꯒ ꯀꯩꯗꯨꯒ ꯄꯨꯟꯅ ꯊꯥꯗꯒꯤꯕ ꯃꯐꯝꯗꯣ ꯑꯗꯨꯗ ꯊꯥꯗꯕꯤꯕ ꯑꯣꯛꯁꯥꯖꯦ ꯑꯗ ꯊꯨꯝ ꯈꯤꯇꯪ ꯆꯥꯏꯁꯜꯂꯦꯗꯅꯀꯣ ꯌꯥꯝ ꯆꯥꯏꯕ ꯌꯥꯗꯦ ꯀꯣꯟꯅ ꯍꯥꯞꯀꯗꯕꯅꯤ ꯑꯗꯨꯒ ꯃꯍꯤꯖꯦ ꯍꯩꯖꯟꯕꯤꯔꯅꯤꯗꯅ ꯑꯩꯈꯣꯏꯅ ꯎꯇꯤꯗ ꯍꯥꯞꯀꯗꯕ ꯃꯍꯤꯖꯦ ꯑꯗꯨꯒ ꯉꯁꯥꯏꯒꯤ ꯄꯥꯈꯣꯛꯂꯥꯁꯤꯗꯤ ꯏꯁꯤꯡ ꯁꯧꯔꯀꯥꯟꯗ ꯍꯥꯞꯄ ꯌꯥꯗꯦꯕ ꯃꯣꯏꯗꯤ ꯏꯪꯉꯥꯀꯥꯟ ꯏꯪꯉꯤꯉꯩꯗ ꯍꯥꯞꯐꯧꯒꯗꯕꯅꯦ ꯅꯠꯇ꯭ꯔꯗꯤ ꯂꯦꯡꯉꯦꯕ ꯀꯣ
ꯎꯝ
ꯐꯖꯅ ꯏꯪꯉꯤꯉꯩꯁꯤꯗ ꯂꯣꯏꯅ ꯍꯥꯞꯄ ꯌꯥꯕ꯭ꯔ ꯍꯥꯞꯆꯟꯈ꯭ꯔꯒ ꯅꯝꯖꯜꯂꯒ ꯃꯈꯨꯝ ꯈꯨꯝꯖꯜꯂꯒ ꯊꯝꯒ꯭ꯔꯅꯤꯗꯅ ꯀꯩꯅꯣꯖꯦ ꯅꯝꯁꯤꯜꯂꯣꯏꯨꯔ ꯃꯇꯨꯡꯗ ꯃꯊꯛꯇꯨꯗ ꯁꯣꯗꯥꯏ ꯕꯥꯢꯒꯞꯁꯦ ꯑꯩꯈꯣꯏꯅ ꯆꯥꯡ ꯑꯃ ꯊꯤꯠꯂꯅꯤ ꯏꯟꯖꯥꯡꯗꯨꯒ ꯆꯥꯟꯅꯒꯗꯕ ꯈꯔꯤꯒ ꯍꯥꯏꯅꯕꯗꯣ ꯑꯗꯨꯒ ꯏꯁꯤꯡꯖꯦ ꯍꯩꯖꯤꯟꯕꯤꯔꯅꯤꯀꯣ ꯍꯥꯏꯖꯤꯟꯒ꯭ꯔꯔꯅꯤꯀꯣ ꯑꯗꯨꯒ ꯄꯨꯜꯂꯒ ꯑꯣꯠꯄ ꯁꯨꯡꯌꯥ ꯌꯥꯗꯦ ꯎꯁꯣꯏ ꯅꯨꯡꯁꯣꯏ ꯂꯣꯏ ꯍꯥꯞꯈ꯭ꯔꯗꯕꯅꯤ ꯉꯁꯥꯏꯒꯤꯗꯨꯗ ꯑꯣꯠꯄꯁꯨ ꯌꯥ ꯌꯥꯗꯦ ꯉꯁꯥꯏꯒꯤ ꯀꯩꯅꯣꯁꯤꯗ ꯑꯗꯣ ꯃꯨꯜꯂꯤ ꯃꯨꯟꯗ꯭ꯔꯤꯗ ꯈꯪꯅꯕ ꯑꯩꯈꯣꯏꯅ ꯍꯋꯥꯏ ꯃꯪꯒꯜ ꯃꯔꯨꯗꯣ
ꯎꯝ
ꯈꯔ ꯑꯃ ꯊꯥꯗꯕꯤꯕꯀꯣ ꯍꯋꯥꯏ ꯃꯪꯒꯜ ꯃꯔꯨꯖ ꯉꯁꯥꯏ ꯁꯧꯔꯥꯛ ꯀꯥꯟꯗ ꯑꯣꯔꯣꯛ ꯑꯣꯔꯣꯡ ꯑꯣꯔꯣꯡ ꯑꯣꯔꯣꯡ ꯁꯧꯔꯀꯥꯟꯗ ꯀꯥꯈꯠꯂꯛꯈꯤꯅꯦꯕꯀꯣ ꯑꯗꯨꯗ ꯑꯩꯈꯣꯏꯅ ꯑꯃ ꯂꯧꯔꯒ ꯁꯤ ꯀꯥꯏꯔ ꯌꯦꯡꯕꯗ ꯃꯨꯜꯂꯤ ꯃꯨꯟꯗꯦ ꯈꯪꯗꯣꯏꯅꯦꯕ
ꯎꯝ
ꯍꯋꯥꯏ ꯃꯪꯒꯜꯗ ꯃꯨꯜꯂꯛꯑꯗꯤ ꯄꯥꯡꯈꯨꯂꯥꯥꯁꯦ ꯃꯨꯜꯂꯕꯅꯦꯕꯀꯣ
ꯎꯝ
ꯑꯩꯈꯣꯏꯒꯤ ꯉꯁꯥꯏ ꯑꯗꯨꯒ ꯍꯔꯝ ꯔꯣ ꯔꯣ ꯃ ꯃꯩꯁꯦ ꯌꯥꯝ ꯀꯟꯅ ꯊꯥꯕ ꯌꯥꯗꯦ ꯆꯥꯡ ꯑꯃꯝꯗ ꯊꯥꯔꯒ ꯁꯧꯍꯟꯒꯗꯕ ꯉꯁꯥꯏꯒꯤ ꯃꯈꯨꯝꯗꯨꯒꯤ ꯃꯅꯤꯟꯗꯨꯒꯤ ꯏꯁꯇꯤꯝꯗꯨꯒꯤ ꯄ꯭ꯔꯦꯁꯔꯗꯨꯅꯦ ꯑꯗꯒꯤꯗꯤ ꯃꯈꯥꯗ ꯁꯧꯒꯠꯂꯛꯄꯩꯗꯨꯅꯦꯀꯣ ꯑꯣꯁꯥꯖꯦ ꯄꯣꯡ ꯐꯣꯡ ꯐꯣꯡ ꯐꯣꯡ ꯀꯥꯏꯔ ꯍꯥꯎꯗꯣꯏꯅꯦ ꯑꯗꯒꯤ ꯉꯁꯥꯏꯒꯤ ꯑꯃꯨꯛ ꯇꯪꯈꯥꯏ ꯆꯠꯂꯛꯄ ꯁ꯭ꯋꯥꯏꯁꯦ ꯁꯥꯎꯔꯛꯄꯒꯤ ꯁꯤꯗ ꯀꯩꯅꯣ ꯌꯦꯡꯕꯤꯔꯅꯤꯗꯅꯀꯣ ꯑꯥ
ꯌꯦꯡꯕꯤꯔꯅꯤꯗꯅꯀꯣ ꯑꯗꯨꯒ ꯍꯋꯥꯏꯖꯦ ꯃꯨꯜꯂꯦ ꯍꯥꯏꯔ ꯀꯥꯟꯗ ꯑꯩꯈꯣꯏꯅ ꯃꯔꯣꯛ ꯑꯇꯦꯛꯄꯖꯦ ꯎ ꯃꯔꯥꯔꯣꯛ ꯑꯣꯛ ꯁꯥ ꯌꯥꯎꯔꯗꯤ ꯎꯃꯣꯔꯣꯛ ꯃꯆꯥ ꯑꯃ ꯍꯥꯞꯄꯤꯕ ꯌꯥꯝꯅ ꯍꯥꯞꯄ ꯌꯥꯗꯦ ꯎ ꯃꯣꯔꯣꯛ ꯑꯃꯒꯤ ꯇꯪꯈꯥꯏꯃꯨꯛꯀꯤ ꯆꯥꯡꯁꯦ ꯍꯥꯞꯄꯤꯕ ꯑꯗꯨꯒ ꯃꯣꯔꯣꯛ ꯑꯇꯦꯛꯄ ꯌꯨꯝꯗ ꯄꯥꯟꯕꯗꯣ ꯑꯗꯨ ꯈꯔ ꯑꯃ ꯊꯥꯛꯆꯕꯤꯕ ꯑꯗꯨꯒ ꯑꯩꯈꯣꯏꯒꯤ ꯁꯤꯡ ꯍꯧꯖꯤꯛꯁꯦ ꯅꯣꯡ ꯇꯥ ꯃꯇꯝꯅꯤꯅ ꯁꯤꯡ ꯃꯅꯥ ꯌꯥꯝ ꯍꯧꯋꯤꯗꯅ ꯁꯤꯡ ꯈꯤꯇꯪ ꯈꯨꯗꯥꯥꯛ ꯑꯃ ꯀꯔꯤ ꯑꯃ ꯂꯣꯛ ꯂꯥꯡ ꯊꯥꯗꯕ
ꯎꯝ
ꯃꯅ ꯁꯤꯔꯒꯀꯣ ꯃꯣꯏ ꯍꯥꯎꯋꯅꯤ ꯑꯗꯨꯒ ꯑꯗꯨꯁꯨ ꯄꯣꯔꯣꯛ ꯄꯣꯔꯧ ꯁꯧꯍꯜꯂꯅꯤꯅ ꯏꯟꯥꯡꯁꯤꯁꯨ ꯑꯣꯛꯁꯥꯁꯨ ꯑꯗꯨꯝ ꯃꯨꯜꯂꯦ ꯏꯟꯥꯡꯁꯤꯝ ꯃꯨꯦ ꯅꯞ ꯅꯝ ꯅꯞ ꯂꯥꯎꯔꯛꯑꯅꯤ ꯃꯨꯔꯇꯤꯁꯦ ꯃꯣꯏ ꯆꯥꯛꯀ ꯍꯥꯞꯄꯗꯨꯒ ꯑꯗꯨꯗꯒꯤ ꯅꯪꯅ ꯊꯥꯡꯗꯔꯒ ꯌꯥꯏꯁ ꯁꯤꯟꯕꯤꯔꯅꯤꯗꯅ ꯃꯈꯥ ꯇꯥ ꯑꯗꯨꯒ ꯉꯁꯥꯏꯒꯤ ꯇꯋꯥ ꯑꯃꯗ ꯊꯥꯎ ꯈꯔ ꯍꯩꯔꯅꯦꯕꯣ ꯑꯈꯥꯎꯁꯦ ꯃꯔꯣꯏ ꯅꯥꯀꯨꯞ ꯉꯁꯥꯏ ꯍꯦꯛꯈꯤꯕꯗꯣ ꯈꯔ ꯈꯥꯎꯍꯅꯦꯕ ꯏꯟꯖꯥꯡꯅ ꯂꯣꯏ ꯊꯥꯛꯀꯗꯣꯏꯅꯦꯕꯀꯣ ꯈꯔ ꯈꯥꯎꯍꯕꯗꯣ ꯊꯥꯎ ꯃꯔꯨ ꯃꯔꯥꯡ ꯁꯤꯔꯥ ꯈꯤꯇꯪꯒ ꯊꯥꯎꯁꯦ ꯆꯥꯎꯥꯛꯅꯅ ꯁꯣꯛ ꯇꯧꯕꯤꯕ ꯑꯗꯨꯒ ꯃꯊꯛꯁꯤꯗ ꯖꯣꯣꯠ ꯂꯥꯎꯅꯤ ꯍꯥꯏꯖꯔꯤꯕ
ꯎꯝ
ꯃꯅꯪ ꯎꯛꯁꯤꯕ ꯑꯃ ꯋꯥꯡ ꯉꯥꯎ ꯀꯥꯔꯛꯑꯅꯤ ꯏꯟꯖꯥꯡ ꯃꯊꯛꯇꯁꯤꯗ ꯄꯦꯔꯦ ꯄꯦꯔꯦ ꯄꯦꯔꯦ ꯄꯦꯔꯦ ꯀꯥꯞꯄꯒ
ꯎꯝ
ꯁꯣꯛ ꯇꯧꯈ꯭ꯔꯗꯤ ꯏꯟꯖꯥꯡꯁꯦ ꯌꯥꯝ ꯀꯨꯏꯅ ꯁꯧꯍꯟꯕ ꯌꯥꯗꯦ ꯍꯥꯎꯇꯦ ꯍꯥꯏꯐꯦꯠꯇꯪ ꯋꯥꯔꯤ ꯁꯥꯔꯤ ꯁꯧꯍꯟꯕꯤꯔꯒꯀꯣ ꯑꯗꯨꯣꯛ ꯂꯥꯎꯅ ꯊꯥꯡꯗꯔꯛꯑꯒ ꯃꯈꯨꯝ ꯀꯨꯞꯁꯟꯅ ꯊꯝꯕꯤꯕ ꯑꯗꯨꯒ ꯉꯍꯥꯛ ꯂꯩꯔꯒ ꯍꯥꯏꯗꯣꯛꯄꯤꯔꯒ ꯑꯩꯈꯣꯏꯒꯤ ꯐꯔꯗꯤꯒꯣꯝꯁꯦ
ꯎꯝ
ꯁꯤ ꯐꯖꯅ ꯆꯥꯏꯕꯤꯔꯕ ꯍꯥꯏꯇꯥꯔꯦ ꯑꯗꯨꯒ ꯍꯥꯞꯃꯣꯏ ꯍꯥꯞꯄꯁꯨ ꯌꯥꯏ ꯉꯁꯥꯏ ꯁꯥꯎ꯭ꯔꯤꯉꯩ ꯃꯅꯨꯡꯗꯨꯗ ꯎꯛꯁꯥꯗꯨꯣ ꯃꯅꯝꯈꯤ ꯆꯦꯟꯗꯅꯕ ꯁꯤꯡꯗꯤ ꯌꯥꯝ ꯍꯥꯞꯄ ꯇꯥꯔꯦ ꯈꯤꯇꯪ ꯍꯦꯟꯅ ꯍꯥꯞꯄ ꯇꯥꯔꯦ ꯑꯣꯛꯇꯣ ꯌꯥꯎꯕꯅꯤꯅꯀꯣ ꯁꯤꯡꯒ ꯁꯥꯟꯒ ꯌꯥꯝ ꯆꯥꯅꯩꯑꯕ ꯃꯁꯤꯡ ꯃꯅꯥꯗꯨꯁꯨ ꯃꯍꯥꯛꯄꯗ ꯑꯣꯛꯁꯥꯡꯗꯨꯁꯨ ꯍꯥꯠꯅꯕꯅꯦ ꯃꯅꯝꯁꯦ
ꯎꯝ
ꯑꯗꯨꯒ ꯑꯝꯇꯪ ꯉꯥꯛꯀꯗꯕꯗ ꯑꯩꯈꯣꯏꯒꯤ ꯏꯀꯥꯏ ꯊꯕꯤꯗꯣ ꯐꯖꯅ ꯁꯣꯏꯔꯦꯗꯅ ꯊꯥꯡꯖꯤꯡꯁꯤꯛ ꯐꯟ ꯃꯦꯠꯂꯦꯗꯅ
ꯎꯝ
ꯃꯗꯨꯨꯗ ꯂ ꯆꯥꯎꯈꯠꯂꯛꯄꯁꯤꯡꯗꯨꯗꯤ ꯏꯕꯣꯟ ꯅꯥꯕ ꯀꯔꯤ ꯍꯥꯏꯔꯨꯅꯤ ꯑ
ꯎꯝ
ꯑꯃꯨꯛꯇꯪ ꯇꯧꯁꯤꯔꯣ ꯑꯩꯈꯣꯏꯁꯨꯣ
ꯌꯥꯏꯅꯦꯠ ꯃꯤꯠꯅ ꯎꯔꯒ ꯌꯦꯡꯕꯗꯨꯅꯦ ꯊꯨꯅ ꯍꯩꯅꯤꯅꯦ
ꯑ ꯑꯥ ꯑꯥ
ꯑꯗꯨ ꯅꯦꯟ ꯍ ꯍꯥꯏꯗꯅꯦꯕ
ꯇꯥꯃꯕꯨꯗꯤ ꯃꯤꯗ ꯎꯕꯗꯨꯅ ꯍꯦꯟꯅ ꯍꯩꯅꯦꯕ
ꯎꯝ
ꯅꯆ꯭ꯔꯅ ꯑꯅꯤꯖꯦ
ꯃꯥꯃꯅ ꯇꯥꯕꯗꯩꯗꯤ ꯌꯦꯡꯉꯒ ꯆꯥꯔꯒ ꯍꯥꯎꯏ ꯍꯥꯎꯇꯦ ꯑꯗꯣ ꯁꯨꯃꯥꯏꯅ ꯇꯧꯕ ꯍꯥꯎꯋꯤ ꯀꯥꯏꯗꯣ ꯑꯗꯨꯗꯣ
ꯂꯩꯗ ꯗꯛ ꯂꯥꯎꯅ ꯊꯥꯗꯔꯀꯥꯟꯗ ꯈꯪꯒꯅꯦꯕꯀꯣ ꯅꯨꯡꯉꯥꯏ
ꯑꯣꯦꯁꯦ
ꯑꯗꯣ ꯅꯣꯏ ꯑꯗꯨ ꯂꯩꯃꯤꯟꯅꯔꯤ ꯄꯥꯔꯇꯤꯗꯨꯅꯗꯤ ꯁꯤꯒꯨꯝꯕ ꯑꯥꯏꯗꯣ ꯁꯤ ꯐꯖ ꯐꯖꯕ ꯑꯥꯏꯗꯤꯌꯥꯁꯦ ꯄꯨꯊꯣꯛꯑꯝꯃꯣꯏꯕꯣ
ꯄꯨꯊꯣꯛꯇꯦ ꯑꯩꯈꯣꯏꯒꯤꯗꯤ ꯊꯣꯡꯕ ꯇꯜꯂꯒꯅ ꯏꯟꯖꯥꯡ ꯂꯩꯔ ꯆꯥꯕ ꯑꯗꯩ ꯁꯨꯝ ꯊ ꯥꯎꯗꯣ ꯆꯁꯜꯂꯛꯑꯒꯗꯤ ꯑꯃꯨꯛ ꯊꯣꯡꯉ ꯆꯥꯖꯦꯅ ꯑꯃꯨꯛ ꯊꯣꯡꯅꯔꯛ ꯊꯣꯡꯅꯔꯛꯑꯅꯤ ꯑꯗꯨꯖꯨ ꯏꯟꯖꯟꯅꯔꯛꯑꯅꯤ ꯅꯪ ꯊꯣꯡꯉꯣ ꯅꯪ ꯊꯣꯡꯉꯣꯅ
ꯑꯣ
ꯁꯃꯥꯏꯅ ꯇꯧꯕ ꯑꯗꯨꯃꯥꯏꯅ ꯇꯧꯋꯦ ꯑꯗꯨꯝ ꯑꯌꯥꯝꯕ ꯑꯗꯨꯝ ꯏꯟꯖꯥꯡꯗꯤ ꯂꯩꯔ ꯆꯥꯔꯦ ꯉꯁꯤꯁꯨ ꯂꯩꯔ ꯆꯥ ꯇꯧꯕ ꯃꯥꯜꯂꯦ ꯄꯩꯁꯥ ꯂꯩꯔꯗꯤ
ꯅꯣꯏꯗꯤ ꯄꯩꯁꯥꯕꯨ ꯌꯥꯝ ꯄꯥꯏꯔꯤꯅꯦ ꯄꯩꯁꯥꯁꯨ ꯄꯥꯏꯗꯦ ꯍꯥꯏ ꯏꯟꯖꯥꯡ ꯂꯩꯅꯕꯒꯤ ꯄꯩꯁꯥꯗꯤ ꯂꯨꯄꯥ ꯇꯔꯥ ꯇꯔꯥꯒ ꯈꯥꯏꯒꯠꯅꯕ꯭ꯔꯣ
ꯑꯦ ꯄꯨꯅꯔꯛꯏꯅꯤ ꯀꯩꯅꯣ ꯄꯨꯅꯩꯅꯤ ꯃꯤꯉꯣꯟꯗꯒꯤ ꯃꯥꯏ ꯃꯥꯏ ꯉꯝꯖ ꯉꯝꯁꯨ ꯀꯅꯥ ꯀꯅꯥꯗꯣ ꯌꯥꯡꯈꯩ ꯌꯥꯡꯈꯩ ꯑꯣꯏꯒꯦꯥ ꯆꯥꯝ ꯆꯝꯅꯒꯦ ꯄꯨꯅꯍꯟꯗꯣꯏꯅꯤ
ꯑꯣ ꯂꯩꯔꯤꯁꯤꯁꯨ ꯄꯨꯔꯒ ꯀꯩꯅꯣ ꯇꯧꯕꯅꯦꯕ
ꯃꯥꯅꯦ ꯏꯄꯥꯅ ꯈꯇꯪ ꯄꯨꯅꯤꯅꯦ ꯏꯃꯥꯅꯁꯨ ꯁꯤꯡꯉꯣ ꯍꯥꯏꯔꯛꯑꯔꯣꯏꯗꯅ
ꯑꯥ
ꯑꯗꯨꯅ ꯁꯃꯥꯏꯅ ꯇꯧꯕ ꯑꯗꯨꯝ ꯀꯅꯥꯅ ꯁꯤ ꯑꯃꯗ ꯂꯧꯈꯤꯕꯅꯣ ꯅꯣꯡꯉꯥꯜꯂꯒ ꯑꯇꯣꯞꯄꯗ ꯑꯃꯨꯛ ꯂꯧꯕ ꯑꯗꯨꯃꯥꯏꯅ ꯇꯧꯔꯒ ꯀꯟꯅ ꯍꯩꯅꯩ ꯑꯗꯨꯃꯥꯏꯅ ꯇꯧꯔꯒ ꯌꯥꯝ ꯍꯩꯔꯕꯅꯤ ꯑꯗꯨꯒꯨꯝꯕꯗꯤ ꯃꯣꯏ
ꯎꯝ
ꯂꯩꯇꯦꯅ ꯍꯥꯏꯗꯤ ꯄꯣꯠꯆ ꯆꯩ ꯂꯩꯖꯩ ꯍꯥꯏꯔꯗꯤ ꯂꯩꯇꯦ ꯍꯥꯏꯔꯒꯅꯤ ꯏꯟꯖꯥꯡ ꯑꯍꯥꯎ ꯑꯃ ꯆꯥꯥꯁꯦ ꯍꯥꯏꯔꯗꯤ ꯄꯨꯣꯠꯊꯣꯛꯅꯔꯛꯑꯅꯤ
ꯑꯗꯃꯅ꯭ꯔꯣ ꯑꯣ ꯆꯥꯛꯈꯨꯝꯒꯤ ꯃꯅꯥ ꯃꯁꯤꯡꯁꯤ ꯉꯁꯤꯒꯤ ꯈꯔ ꯂꯩꯁꯟꯁꯤꯗꯑꯒ ꯍꯥꯏꯕꯗꯨꯗꯤ ꯄꯩꯁꯥ ꯂꯩꯇꯦ ꯍꯥꯏꯔꯛꯀꯅꯦꯕ
ꯎꯝ
ꯑꯗꯨꯒ ꯑ ꯀꯩꯅꯣ ꯑꯍꯥꯎꯕ ꯑꯃ ꯆꯥꯁꯦ ꯍꯥꯏꯔꯗꯤ ꯄꯨꯕꯅꯤ ꯂꯪꯕꯅꯤ ꯈꯩꯗꯦ ꯌꯥꯡꯈꯩ ꯑꯣꯏꯁꯨ ꯆꯥꯝꯃꯥ ꯑꯣꯏꯖꯨ ꯄꯨꯊꯣꯔꯦꯑꯦꯁꯤꯅꯤ ꯅꯪ ꯍꯥꯏꯅꯤꯡꯉꯤꯖꯦ ꯅꯠꯇ꯭ꯔꯥ ꯁꯨꯃꯥꯏꯅ ꯇꯧꯔꯣ ꯅꯣꯏ ꯂꯩꯃꯤꯟꯅꯩꯁꯤꯡꯗꯣ ꯊꯥ ꯑꯃꯒꯤꯒꯤ ꯄꯩꯁꯥ ꯈꯨꯝꯒꯠꯂꯣ ꯑꯗꯨꯒ ꯍꯣꯇꯦꯜꯗ ꯑꯣꯏꯅ ꯕꯨꯛꯁ ꯑꯗꯨꯝ ꯇꯧꯔꯒ ꯂꯧꯁꯜꯂꯝꯃꯣ ꯊꯥ ꯑꯝꯗꯤ ꯑꯩꯈꯣꯏ ꯁꯤꯗ ꯑꯗꯨꯝ ꯆꯥꯔꯅꯤ ꯑꯩꯈꯣꯏ ꯆꯥꯛ ꯊꯣꯡꯅꯔꯔꯣꯏꯅ
ꯑꯗꯨꯝ ꯈꯔ ꯀꯌꯥꯔ ꯇꯧꯕꯤꯔꯣ ꯏꯟꯁꯖꯥꯡ ꯅꯨꯡꯗꯣ ꯈꯔ ꯍꯧꯍꯜꯂꯛꯑꯣ ꯑꯥꯝꯗꯤ ꯁꯤꯗ ꯆꯥꯒꯦ ꯑꯩꯃꯤꯗꯥꯪ ꯂꯥꯛꯑꯅꯤ
ꯎꯝ ꯃꯇꯨꯡ ꯊꯥꯗꯔꯛꯇ꯭ꯔꯁꯨ ꯌꯥꯏ ꯃꯍꯤ ꯑꯣꯏꯍꯜꯂꯁꯨ ꯌꯥꯏꯅ ꯍꯥꯏꯔꯝꯃꯣ ꯕꯖꯦꯠꯇ ꯈꯤꯇꯪ ꯀꯣꯟꯅꯅꯕ ꯍꯥꯏꯇꯥꯔꯦ
ꯃꯥꯁꯦ ꯇꯥꯏꯠ ꯑꯣꯏꯔꯛꯑꯗꯤ ꯃꯇꯨꯡꯨꯝ ꯑꯃꯒ ꯌꯥꯎ ꯍꯥꯏꯐꯦꯠ ꯃꯍꯤꯗꯃꯛ ꯃꯀꯨꯝ ꯑꯣꯏ ꯀꯩ ꯃ ꯃꯈꯥꯗ ꯃꯇꯨꯝ ꯃꯆꯦꯠ ꯑꯝꯒ ꯌꯥꯎꯅꯕꯗꯨ ꯃꯨꯟꯅꯗꯣꯏꯅꯤ
ꯑꯨꯝ ꯇꯟꯕ ꯂꯥꯛꯃꯟꯈ꯭ꯔꯦꯅꯦ ꯅꯣꯏ ꯄꯥꯔꯇꯤꯗꯣ ꯌꯥꯗ꯭ꯔꯤꯅꯦ ꯍꯧꯖꯤꯛ ꯆꯥꯛ ꯈꯔ ꯌꯥꯝꯅ ꯊꯣꯡꯁꯤ ꯀꯅꯥ ꯀꯅꯥꯅꯣ ꯑꯝꯇ ꯍꯥꯏꯔꯛꯑꯣ
ꯆꯥꯛꯇꯤ ꯁꯤꯗꯩ ꯏꯃꯥꯟꯅꯕ ꯕꯦꯁꯀꯤ ꯑꯃ ꯂꯩ ꯃꯥ ꯑꯗꯨꯝ ꯊꯥꯒꯠꯂꯦ ꯆꯥꯛ ꯑꯝ ꯃꯥꯗꯤ ꯉꯥꯟꯅ ꯍꯧꯒꯠꯄꯅꯤ ꯑꯈꯣꯏꯅ ꯀꯈꯔ ꯈꯔ ꯊꯦꯡꯉꯦ ꯆꯥꯛꯇꯤ ꯃꯥ ꯑꯗꯨꯝ ꯉꯟꯅ ꯊꯣꯡꯉꯦ ꯑꯗꯨꯒ ꯏꯟꯁꯥꯡꯗꯤ ꯢꯟꯁꯥꯡꯁꯦ ꯏꯟꯖꯥꯡꯗꯤ ꯀꯩꯅꯣ ꯇꯧꯔꯦ ꯑꯗꯨꯝ ꯔꯣꯍꯤꯠ ꯔꯣꯍꯤꯠꯅ ꯊꯣꯡꯕ ꯌꯥꯎꯋꯤ ꯑꯗꯒꯤ ꯑꯩꯅ ꯊꯣꯡꯕ ꯌꯥꯎꯋꯤ ꯑꯗꯨꯒ ꯑꯗꯨꯝ ꯍꯥꯏꯕꯨꯋꯥꯅꯤ ꯏꯕꯥꯅꯤ ꯊꯣꯡꯉꯦ ꯍꯥꯏꯁꯤꯁꯨ ꯑꯌꯥꯝꯕ ꯃꯇꯝꯗꯗꯤ ꯑꯗꯨꯝ ꯂꯩꯔ ꯆꯥꯔꯕꯅꯦ
ꯑꯗꯣ ꯑꯃ ꯀꯩꯅꯣꯗꯣ ꯐꯤꯂꯝ ꯏꯁꯇꯥꯔꯗꯣ
ꯎꯝ
ꯑꯗꯨꯗꯤ ꯅꯣꯡꯇ ꯈꯥꯕꯩ ꯃꯈꯨꯠꯅ ꯊꯦꯡꯗꯕ꯭ꯔꯣ
ꯑꯁ ꯀꯗꯥꯏꯗꯩꯅꯣ ꯆꯥꯛ ꯆꯥꯕꯕꯨ ꯎꯝ ꯎꯝ ꯊꯤꯔꯕꯧ ꯆꯥꯛ ꯊꯤꯕꯕꯨ ꯀꯨꯝꯃꯛꯇꯦ
ꯑꯥ ꯊꯤꯕ ꯂꯣꯏꯔꯦ ꯈꯣꯠꯂꯦ ꯆꯥꯛꯇꯣ ꯏꯪꯍꯜꯂꯦ ꯍꯥꯏꯕꯒ ꯀꯨꯝꯃꯛꯑꯦ
ꯑꯣ ꯃꯥꯅ ꯅꯣꯡꯃ ꯑꯩ ꯅꯥꯛ ꯂꯥꯛꯑꯝꯃꯦ
ꯎꯝ
ꯃꯥ ꯍꯥꯏꯁꯦ ꯑꯍꯟ ꯃꯉꯥꯜꯗꯣ ꯍꯧꯒꯠꯂ ꯁꯨꯡꯌꯥ ꯌꯥꯗ꯭ꯔꯦ ꯄꯨꯡ ꯕꯥꯔꯣ ꯇꯦꯔꯣꯗ ꯄꯨꯡ ꯑꯃ ꯇꯥ ꯍꯧꯒꯠꯂꯦ ꯁꯤꯅꯦꯕ
ꯎꯝ
ꯆꯥꯛꯒ ꯁꯨꯡꯊꯣꯡ ꯊꯣꯡꯅꯤ ꯈꯪꯈꯤꯗ꯭ꯔꯌꯦ
ꯎꯝ
ꯑꯩꯅꯇ ꯑꯗꯨꯝ ꯊꯣꯡꯉ ꯄꯤꯖ ꯂꯩꯌꯦ
ꯎꯝ ꯊꯑꯣꯏ ꯇꯨꯝꯃꯤꯅꯤꯗꯤ ꯈꯪꯗ꯭꯭ꯔꯤ ꯊꯑꯣꯏ ꯇꯨꯝꯃꯤꯅꯦ
ꯑꯥ
ꯉꯥꯟꯅ ꯍꯧꯒꯠꯅꯤ ꯀꯤꯝ ꯇꯧꯔꯝꯃꯣꯏ ꯑꯗꯨ ꯎꯝ ꯍꯤꯡ ꯀꯥꯏꯕ ꯑꯗꯨꯅ ꯍꯦꯟꯅ ꯑꯗꯨꯒꯤ ꯀꯗꯧꯅꯦ ꯑꯗꯨꯝ ꯇꯨꯝꯕ ꯍꯥꯏꯁꯦ ꯑꯗꯨꯝ ꯐꯣꯟ ꯌꯦꯡꯉꯒ ꯑꯗꯨꯝ ꯂꯩꯌꯦꯕ ꯑꯩ ꯇꯨꯝꯗꯕ ꯑꯗꯨꯝ ꯍꯧꯒꯠꯂꯒꯅ ꯍꯧꯒꯠꯂꯁꯨ ꯑꯗꯨꯝ ꯑꯩ ꯃꯣꯏꯁꯨ ꯈꯔ ꯊꯣꯡꯖ ꯖꯁꯨꯅꯣ ꯉꯥꯏꯕ ꯅꯣꯡ ꯐꯥꯗꯣꯛꯀꯁꯨ ꯂꯩꯅ ꯑꯩꯈꯣꯏꯅꯒ ꯁꯐꯥꯕ ꯑꯦ ꯇꯧ ꯍꯋꯥꯏ ꯊꯣꯡ ꯑꯃꯅꯦ ꯀꯩꯅꯣꯝꯃ ꯂꯩꯔ ꯆꯥꯔꯁꯦ ꯍꯥꯏꯔꯛꯑꯣꯕ
ꯃꯥꯅꯤ ꯃꯥꯅꯤ ꯍꯋꯥꯏ ꯊꯣꯡꯉꯕꯅꯤ ꯃꯣꯔꯣꯛ ꯑꯝꯇ ꯑꯣꯢꯁꯨ ꯃꯦꯠꯁꯤ ꯃꯦꯜꯂꯧ ꯑꯗꯨꯗꯒꯤꯗꯤ ꯀꯩꯅꯣꯝ ꯂꯩꯔꯨꯖꯣ